ꯑ ꯇꯥꯏ ꯇꯥꯏ
ꯎꯝ ꯑ ꯅꯣꯏ ꯑꯗꯨꯗ ꯃꯤ ꯁꯤꯕ꯭ꯔꯣ
ꯎꯝ ꯉꯔꯥꯡ ꯎꯝ ꯉꯔꯥꯡ ꯍꯜꯕ ꯂꯩꯇꯕ ꯃꯥꯜꯂꯦ
ꯑꯗꯨ ꯅꯣꯏ ꯑꯗꯥꯏꯒꯤ ꯊꯨꯣꯡꯗꯣ ꯇꯝꯅꯩ ꯍꯥꯏꯔꯤꯅꯦ ꯃꯤꯅꯦ
ꯇꯧꯅꯤ ꯀꯩꯅꯣ ꯆꯨꯝꯃꯤ ꯀꯦꯅ
ꯀꯩꯅꯣ ꯃꯥ ꯍꯦꯛ ꯁꯤꯈꯤꯕꯣꯏ ꯇꯕꯅꯤꯗꯣ ꯃꯥ ꯀꯩꯀꯩ ꯇꯥꯂꯝꯅꯤꯡꯅꯤꯦ
ꯁꯤꯔꯤ ꯀꯅꯤ ꯇꯃꯦꯗꯗꯗꯤ
ꯀꯩꯅꯣ ꯀꯃꯥꯏꯅ ꯇꯧꯋꯤ ꯑꯩ ꯅꯍꯥꯟꯋꯥꯏꯗꯤ ꯇꯥꯗꯦꯗ ꯅꯪꯅ ꯂꯥꯏꯔꯛꯇ ꯂꯥꯛꯄꯗ ꯊꯣꯡꯉꯦ ꯇꯝꯅꯩ ꯍꯥꯏꯕ
ꯅꯪ ꯁ꯭ꯋꯥꯏꯔ ꯑꯩꯁꯨ ꯂꯩꯇꯅꯪ ꯀꯃꯥꯏꯅ ꯈꯪꯗꯣꯏꯕ
ꯑꯗꯣ ꯁꯨꯝ ꯍꯥꯏꯗꯤ ꯅꯣꯡ ꯐꯥꯗꯧ ꯂꯥꯛꯄꯗ ꯃꯤꯅꯒ ꯑꯦ ꯍꯥꯏꯗꯤ ꯇꯧꯔ ꯑꯗꯨꯁꯨ ꯃꯤꯅ ꯇꯧ ꯑꯗꯨꯒꯨꯝꯕ ꯇꯥꯗꯦ ꯍꯥꯏꯕꯗ ꯑꯇꯩ ꯑꯇꯩ ꯃꯐꯝꯗꯤ ꯑꯗꯨꯝ ꯍꯥꯟꯅꯗꯒꯤ ꯇꯝꯅꯕ ꯂꯩꯔꯗꯤ ꯑꯗꯨꯝ ꯇꯥꯏ ꯀꯩꯅ
ꯑꯗꯨ ꯍꯥꯏꯗ ꯁꯤ ꯐꯔ ꯂꯥꯛꯄꯗ
ꯑꯗꯨꯗꯤ ꯅ ꯑꯗꯨꯗꯤ ꯅꯪꯁꯨ ꯑꯩꯅ ꯃꯣꯏꯒꯤ ꯄꯥꯎꯗ ꯇꯥꯔꯒ ꯍꯪꯉꯛꯑꯝꯗꯣꯏꯗꯤ ꯍꯥꯏꯗꯣꯛꯄꯤꯔꯣꯏꯅꯦꯕ ꯑꯩꯉꯣꯟꯗ
ꯍꯥꯏꯗꯣꯛꯑꯣ ꯀꯩꯅꯣ ꯀꯩꯗꯧ ꯍꯥꯏꯗꯣꯛꯇꯦꯕ
ꯑ ꯑꯩꯁꯦ ꯅꯣꯡ ꯐꯥꯗꯣꯛ ꯍꯥꯏꯗꯤ ꯎ ꯅꯨꯡꯗꯥꯡ ꯊꯦꯡꯅ ꯈꯣꯠꯅꯒ ꯁꯨꯝ ꯀꯔꯥꯏꯗꯅꯣ ꯆꯠꯂꯧꯕꯕꯅꯤ ꯈꯪꯗꯦ ꯑꯃ ꯇꯧꯕꯅꯤ ꯈꯪꯗꯦ ꯅꯣꯏ ꯂꯝꯕꯤꯔ ꯅꯣꯏ ꯑꯗꯨ ꯊꯣꯡꯗ ꯐꯥꯎꯔ ꯆꯠꯂꯦ ꯈꯦ ꯁꯣꯏꯗꯅ ꯊꯦꯡꯅꯔꯗꯤ ꯀꯃꯥꯏꯅ ꯇꯧꯕ ꯅ ꯍꯥꯏꯕꯤꯔꯛꯇꯕꯅꯤꯅ ꯈ ꯍꯣꯏ ꯈꯪꯉꯒꯗꯤ ꯅꯨꯡꯗꯥꯡ ꯊꯦꯡꯅ ꯆꯠꯄꯗꯣ ꯑꯦ ꯁꯨꯃꯥꯏ ꯁꯨꯃꯥꯏꯅ ꯇꯧꯋꯦ ꯈꯪꯉꯗꯤ ꯈꯔ ꯑꯇꯣꯞꯄ ꯂꯝꯕꯤꯒꯤ ꯑꯣꯞꯁꯟꯗꯨꯣ ꯊꯤꯕ ꯌꯥꯏꯗꯅ ꯈꯪꯗ꯭ꯔꯗꯤ ꯑꯗꯨꯝ ꯆꯥꯁꯤꯜꯂꯨꯗꯣꯏꯅꯦ ꯆꯥꯁꯤꯜꯂꯨꯗꯣꯏꯅꯦ ꯑꯗꯨꯗꯒꯤ ꯈꯨꯗꯣꯡꯊꯤꯕ ꯊꯣꯛꯑ ꯎ ꯅ ꯐ꯭ꯔꯦꯟ ꯑꯣꯏꯕꯩ ꯃꯥꯜꯂꯦ ꯑꯩꯉꯣꯟꯗ ꯑꯗꯨꯝꯕ ꯑꯝꯇ ꯍꯥꯏꯕꯤꯗ꯭ꯔꯤꯁꯨ ꯑꯩ ꯏꯁꯥꯁꯦ ꯈꯔ ꯀꯣꯁꯌꯁ ꯑꯣꯏꯅꯕꯅꯤ ꯀꯥꯏꯅ ꯈꯤꯇꯪ ꯍꯥꯏꯔ ꯍꯥꯏꯕꯤꯔꯦꯕ
ꯑꯗꯨꯃ ꯍꯥꯏ ꯀꯤꯔ ꯃꯇꯨꯡꯗꯥꯛꯈꯤꯗ꯭ꯔꯗꯤ ꯅꯅꯨꯡ
ꯑꯩꯗꯤ ꯀꯩꯗꯧ ꯑꯗꯨ ꯅꯨꯡꯗꯥꯡꯗ ꯊꯣꯛꯄꯩ ꯋꯥꯅꯤ ꯑꯌꯨꯛ ꯅꯨꯡꯊꯤꯟꯗ ꯊꯣꯛꯄꯁꯨ ꯅꯠꯇꯦ ꯑꯌꯨꯛ ꯅꯨꯡꯊꯤꯟꯗꯗꯤ ꯂꯥꯛꯦ ꯇꯄꯦ ꯌꯥ ꯍꯥꯏꯅ
ꯑꯗꯨꯗ ꯅꯨꯡꯗꯥꯡꯗꯤ ꯂꯥꯛꯇꯧꯁꯨꯩꯗꯤ ꯑꯗꯨꯗꯤ ꯆꯞ ꯃꯥꯟꯅꯗ꯭ꯔꯣ
ꯃꯥ ꯑꯗꯨꯝ ꯅꯣꯏꯗ ꯂꯥꯛꯄ ꯅꯠꯇ꯭ꯔꯁꯨ ꯀꯩꯅꯣꯝꯃ ꯆꯠꯊꯣꯛꯎꯕꯣꯏꯅꯤ ꯈꯪꯗꯦ ꯂꯝꯕꯤꯗꯣ ꯂꯥꯜꯂ ꯆꯠꯂꯗꯤ
ꯂ ꯆꯠꯄ ꯍꯥꯏꯁꯤꯅꯪꯨꯛ ꯀꯌꯥꯝ ꯊꯦꯡ ꯊꯣꯛ ꯆꯠꯀꯦ ꯍꯥꯏꯅꯣ
ꯈꯪꯗꯦꯗ ꯑꯗꯨꯗꯤ ꯑꯗꯨ ꯑꯣꯏꯔꯗꯤ ꯁꯨꯝ ꯅꯣꯡ ꯐꯥꯗꯣꯛ ꯂꯩꯗꯅ
ꯏꯁ ꯑꯗꯨꯣꯡꯅꯨꯡ ꯅꯣꯡ ꯐꯥꯠꯇꯧ ꯊꯦꯡꯅꯧ ꯀꯩꯅꯣ ꯈꯟꯗꯣꯛꯎ ꯀꯃꯥꯏꯅ ꯀꯃꯥꯏꯅ ꯇꯧꯅꯒꯦ
ꯇꯧꯕ ꯑꯣꯏꯗꯅ ꯑꯩꯗꯤ ꯁꯤꯗꯣꯛꯈ꯭ꯔꯗꯤ ꯀꯃꯥꯏꯅ ꯇꯧꯕ ꯍꯥꯏ
ꯁꯤꯔꯣ ꯁꯤꯔꯁꯨ ꯁꯤꯅ ꯇꯝꯃꯦ ꯇꯧ ꯃꯥꯗꯤꯦ
ꯅꯅꯦ ꯁꯗꯣ
ꯀꯃꯥꯏꯅ ꯃꯤꯅꯦ ꯍꯥꯏꯅ ꯊꯥꯖꯕꯁꯨ ꯌꯥ ꯊꯥꯖꯗꯕꯁꯨ ꯌꯥ ꯑꯗꯨ ꯃꯁꯥꯟꯅꯁꯥꯟꯅ ꯊꯣꯛꯣꯛ ꯊꯦꯡꯅ ꯍꯥꯏꯔ ꯈꯪꯗꯣꯛꯑꯗꯤ ꯐꯔꯦꯅ
ꯎ ꯕꯨꯠ ꯊꯦꯡꯅꯕꯁꯦ ꯌꯥꯝ ꯊꯤ ꯅꯨꯡꯉꯥꯏꯕ ꯊꯕꯛꯅꯤꯅꯍꯥꯛ
ꯃꯥꯅꯤ ꯀꯅ ꯅꯍꯥꯟꯋꯥꯏ ꯊꯦꯡꯅꯉꯥꯏ ꯅꯍꯥꯟꯋꯥꯏ ꯐꯥꯔ ꯄꯨꯜꯂꯒ ꯊꯝꯝꯕꯅꯤꯅ
ꯄꯀꯦ ꯌꯥ
ꯅꯪ ꯃꯃꯥꯏ ꯁꯤꯠꯅꯔꯦꯍꯥ
ꯎ
ꯍ ꯍꯣꯏꯁꯤ ꯊꯔ ꯈꯣꯡꯅꯝ ꯂꯩꯇ꯭ꯔꯣ
ꯎꯝꯝ
ꯑꯗꯨ ꯑꯩꯏ ꯖꯒꯥꯗꯨꯗ ꯂꯩ ꯂꯩꯔꯝꯃꯦ
ꯎ
ꯑꯩꯈꯣꯏ ꯑꯍꯨꯝꯅꯤꯉ ꯀꯄ ꯀꯄꯒ ꯂꯩꯔꯃꯦ ꯀꯞꯄꯥ ꯀꯄ ꯂꯩꯅꯃ ꯁꯤꯅꯅꯤ
ꯌꯥꯝ ꯃꯥꯅꯔꯤ ꯀꯗ
ꯑꯁꯤ ꯃꯅꯦ ꯌꯕ
ꯁꯤꯗꯤꯒ ꯑꯗꯨꯃꯥꯏꯅ ꯕꯨꯠꯀꯗꯣ ꯑꯗꯨꯃꯥꯏꯅ ꯊꯦꯡꯅꯔꯒ ꯑꯩꯁ ꯅꯪꯕꯨ ꯀꯔꯤꯝ ꯇꯧꯗ ꯇꯧꯔꯔꯣꯏꯗꯕꯩꯗꯇ ꯇꯧꯗꯔꯤ ꯒꯠꯇꯕꯩ ꯇꯥꯔꯗ
ꯀꯗꯕꯅꯦ ꯑ ꯊꯦꯡꯅꯔ ꯄꯤꯉꯁꯔꯦ ꯍꯥ ꯑ ꯐꯥꯔ ꯊꯦꯕ ꯊꯦꯕꯣꯏꯁꯤꯁ ꯀꯩꯅꯣ ꯊꯦꯕꯨꯡꯣ ꯑꯗꯨ ꯊ ꯄꯨꯜꯂ ꯊꯉꯝꯕꯅꯦꯕ
ꯀꯕ ꯋꯥꯅꯦꯕꯍ
ꯋꯥꯏꯅꯦ ꯊꯧꯔꯤꯕ ꯈꯨꯇ ꯃꯈꯥ ꯇꯥꯔꯦ ꯑꯃ ꯋꯥꯏ ꯇꯥꯎꯔꯔ
ꯍꯧꯁ꯭ꯔꯦ
ꯐꯥꯔꯖꯅ ꯍ ꯄꯨꯜꯂꯒ ꯊꯝꯃꯝꯃꯤꯅꯦꯕ ꯑꯩꯈꯣꯏ ꯑꯁꯨꯝ ꯊꯩꯕꯨ ꯑꯃꯝ ꯍꯧꯋꯦꯕ
ꯎꯝ
ꯊ ꯊ ꯄꯨꯂ ꯊ ꯑꯗꯨꯕꯨ ꯀꯩꯅꯣ ꯇꯧꯔꯀꯥꯟꯗ ꯂꯩꯔꯝꯗꯕ ꯋꯥꯅꯦꯗ ꯑꯌꯨꯛ ꯅꯣꯡꯉꯥꯜꯂꯀꯥꯟꯗꯨꯗ ꯊꯧꯔꯤꯗꯨ ꯈꯛꯇꯪ ꯃꯈꯥꯗ ꯇꯥꯔꯒ ꯂꯩꯔꯝꯕꯣ
ꯑꯗꯨꯁꯨ ꯌꯥꯝ ꯄꯛꯊꯤꯅ ꯌꯥꯝꯤ ꯀꯟꯕꯒꯤ ꯇꯥꯏꯞꯇꯣ ꯅꯣꯏ ꯅꯃꯥꯟꯅꯕ ꯑꯗꯇꯩꯗꯨꯗꯤ ꯌꯥꯝ ꯀꯤꯒꯟꯗꯕꯩ ꯃꯑꯣꯕ ꯕꯨꯠꯀ ꯐꯥꯔꯤꯗꯣ ꯕꯨꯠꯇꯕꯨ ꯊꯦꯡꯦꯕ꯭ꯔꯥ ꯍꯥꯏꯁꯦ
ꯊꯤꯡꯅꯤ ꯐꯔ ꯊꯦꯡꯉꯕ꯭ꯔꯥ
ꯅꯦꯔꯦ ꯅꯪꯒꯤꯗꯨꯗꯤ ꯑꯩꯉꯣꯟꯗ ꯐꯥꯒꯤ ꯇꯧꯋꯦ ꯃꯥꯜꯂꯦ
ꯐꯥꯈꯤ ꯅꯠꯇꯦ ꯀꯥꯏ ꯐꯒꯣ ꯅꯣꯏ ꯑ ꯍꯥꯏꯗꯤꯦ ꯇꯝꯗꯦ ꯍꯥꯏꯕꯗꯨ ꯇ ꯊꯣꯛꯂꯛꯄꯒꯤ ꯋꯥꯅꯤ ꯅꯣꯏ ꯀꯤꯈꯤꯅꯦꯅ ꯍꯥꯏꯗꯕ ꯋꯥꯅꯤ ꯅꯍ
ꯊꯦꯡꯅꯕ ꯍꯥꯏꯁꯤꯗꯤ ꯑꯩ ꯀ ꯑ ꯍꯪ ꯅꯪꯒꯗꯕꯅꯤ ꯅꯪꯗꯨꯗꯤ ꯐꯥꯈꯤ ꯇꯥꯔꯦ
ꯀ ꯆꯅꯤ ꯀꯩꯅꯣ ꯀ ꯏꯗꯤ ꯈꯣꯏꯁꯨ
ꯁꯤ ꯌꯥꯝ ꯀꯤꯒꯟꯗꯕ ꯃꯤ ꯑꯣꯏꯔꯁꯨ ꯕꯨꯠ ꯑꯁꯦꯡꯕ ꯊꯦꯡꯅꯕꯗ ꯑꯗꯨꯃꯥꯏꯅ ꯇꯧꯕ ꯅꯗꯦꯅ ꯁꯛꯇꯒ ꯌꯥꯝ ꯄꯣꯛꯛꯇ꯭ꯔꯦꯅ ꯑꯩꯩꯅ ꯍꯪꯉꯤꯁꯦ ꯐꯩ ꯇꯠ
ꯑꯩꯅ ꯑꯩꯁꯤꯁꯨ ꯐꯥꯒꯤꯒꯤ ꯇꯥꯏꯞꯇ ꯅꯪ ꯈꯔ ꯂꯩ
ꯕꯤꯁꯅꯦ ꯅꯪꯒꯤ ꯑꯗꯨꯗꯤ
ꯅꯠꯇꯦ ꯊꯥꯖꯗ ꯑꯁꯤ ꯊꯥꯖꯔꯣꯏ ꯅ ꯑꯩꯅ ꯍꯥꯏꯗꯣꯛꯑꯛꯇꯕꯅꯦꯕꯅ ꯍꯥꯡꯒꯦ
ꯑꯗꯨ ꯍꯥꯏꯗꯣꯛꯑꯦ ꯊꯥꯖꯗ꯭ꯔꯦ ꯑꯗꯨꯒ ꯁꯤ ꯀꯩꯅꯣ ꯁꯤꯗꯕꯨ ꯑꯩꯅ ꯍꯥꯏꯔꯨꯔꯒꯅ ꯍꯥꯟ ꯊꯖꯒꯗ꯭ꯔ
ꯑꯗꯨ ꯑꯣꯏꯔꯁꯨ ꯄꯨꯠꯊꯣꯛꯑꯦ ꯍꯥꯏꯕꯗꯨꯕꯨꯗꯤ ꯍꯥꯏꯐꯦꯠ ꯊꯥꯖꯔꯁꯨ ꯊꯥꯖꯔꯁꯨ ꯑꯗꯨ ꯈꯤꯇꯪ ꯑꯣꯏꯔꯗꯤ ꯑꯦ ꯃꯥꯅ ꯁꯨꯃꯥꯏ ꯍꯥꯏꯈꯤꯅꯤ ꯑꯗꯨ ꯀꯩꯅꯣ ꯇꯧꯋꯦ ꯑꯗꯨ ꯇꯥ ꯄꯨꯜꯂꯤ ꯀꯥꯏꯅ
ꯑꯗꯨ ꯑꯁꯦꯡꯕꯗꯨ ꯍꯥꯏꯔꯦ ꯑꯗꯨꯁꯨ ꯅꯣꯏ ꯊꯥꯖꯗꯦ ꯑꯗꯨ ꯑꯗꯨꯗꯕꯨ ꯑꯩꯈꯣꯏꯅ ꯍꯥꯏꯔꯨꯔꯒꯗꯤ ꯅꯣꯏ ꯊꯥꯖꯒꯗ꯭ꯔꯕ
ꯑꯗꯨꯣ ꯕꯨꯠꯊꯣꯛꯑꯦ ꯑꯗꯨ ꯊꯣꯡꯗꯨꯗ ꯕꯨꯠꯊꯣꯛꯑꯦ ꯍꯥꯏꯕꯗꯤ ꯍꯥꯏꯐꯦꯠ ꯊꯥꯖꯔꯛꯑꯦ ꯑꯗꯨ ꯑꯣꯏꯔꯁꯨ ꯊꯣꯡ ꯊꯣꯡꯗꯣ ꯕꯨꯠꯊꯣꯛꯦ ꯍꯥꯏꯔꯒ ꯅꯣꯏ ꯈꯣꯡꯅꯥꯡꯅ ꯀꯃꯥꯏꯅ ꯌꯧꯔꯛꯑꯃꯤꯅ ꯕꯨꯠꯇꯨꯅ
ꯑꯁ ꯊꯣꯛꯑꯦ ꯍꯥꯏ ꯍꯥꯏ ꯃꯤ ꯀꯨꯆꯖꯔꯤꯅꯤꯦ ꯀꯥꯏ ꯀꯥꯏꯦ ꯑꯩꯈꯣꯏꯁꯤ ꯁꯤ ꯈꯣꯡ ꯃꯣꯔꯦꯅ ꯂꯩꯌꯦꯕꯀꯣ ꯈꯣꯡ ꯃꯅꯤꯅ ꯑꯁꯨꯝ ꯈꯣꯡꯅꯥꯡꯗꯒꯤ ꯈꯣꯡ ꯃꯔꯤꯅ ꯂꯩ ꯁꯤꯒꯤ ꯃꯔꯤꯟꯁꯤꯥꯏꯕ ꯃꯣꯏꯁꯦ ꯑꯍꯤꯡ ꯑꯊꯦꯡꯕ ꯆꯠꯀꯅ ꯍꯥꯏꯅꯩꯅꯦꯕ
ꯅꯪ ꯅꯪ ꯒꯗ꯭ꯔ ꯇꯧꯁꯤꯟꯅꯔꯒ ꯑꯩꯉꯣꯟꯗ ꯀꯩꯅꯣ ꯇꯧꯕ ꯃꯥꯜꯂꯦꯕ
ꯑꯦ ꯐꯒ ꯃꯥꯂꯤꯃꯃꯤ
ꯊꯠꯨꯀꯁꯀꯦ ꯆꯠꯄꯤ
ꯏꯁ ꯀꯩꯗꯧꯕ ꯆꯠꯂ ꯍꯥꯏꯗꯤ ꯆꯠꯂ ꯊꯦꯡꯅꯕ ꯊꯦꯡꯅꯕ ꯃꯄꯥꯟ ꯅꯨꯡꯇꯤ ꯏꯊꯣ ꯂꯩꯇꯧ ꯅꯠꯇꯦ ꯀꯩꯅ ꯃꯄꯥ ꯑꯃ ꯃꯇꯝꯗꯋꯥꯏꯁꯤ ꯇꯝ ꯉꯝꯕ꯭ꯔꯅꯦ ꯏ ꯨꯠꯄꯨꯔ ꯃꯄꯥꯟꯗꯤꯅꯗꯤ ꯀꯗꯤ ꯀꯃꯥꯏꯅ ꯇꯝꯅꯔꯛꯇ ꯃꯌꯥꯝ ꯇꯝꯅꯔꯤꯁꯤꯗꯤ
ꯑꯗꯣ ꯅꯣꯏ ꯅꯍꯥꯟꯋꯥꯏꯗꯒꯤ ꯇꯝꯅ ꯂꯩ ꯍꯥꯏꯔꯣ ꯍꯧꯖꯤꯛ ꯄꯣꯠ ꯑꯗꯨꯝ ꯇꯝꯅꯩꯗꯣ ꯂꯥꯏꯇꯤꯅ ꯈꯣꯏꯔꯨꯝꯃꯒ ꯑꯝꯇ ꯇꯧꯗ꯭ꯔꯒ
ꯈꯝꯗꯤ ꯆꯦ ꯑ ꯑꯃ ꯀ ꯋꯥꯔꯤ
ꯎꯝ ꯃꯣꯏ ꯑꯗꯨꯗꯥꯏ ꯂꯩꯕ ꯃꯤꯗꯤ ꯀꯅꯦ ꯑꯗꯨꯗꯥ
ꯀꯤꯗꯧꯕ ꯇꯥꯔꯦꯅ ꯂꯩꯅꯤꯁ
ꯑꯗꯣ ꯍꯥꯏꯗꯤ ꯅꯣꯡ ꯐꯥꯗꯣꯛꯑ ꯃꯤ ꯑꯅꯥ ꯑꯌꯦꯛ ꯌꯥꯎꯔꯛꯄ ꯏꯃꯥꯔꯖꯦꯟꯁꯤ ꯌꯥꯎꯔꯛꯄꯗ ꯍꯥ ꯆꯠꯊꯣꯛ ꯆꯠꯁꯤꯟ ꯀꯤꯗꯕ꯭ꯔꯥ ꯁꯤꯅꯤ ꯊꯦꯡꯅꯗꯕ꯭ꯔꯥ ꯁꯤꯅꯤ
ꯁꯟꯗꯦ ꯍꯧꯖꯤꯛꯇꯤ ꯅꯍꯥꯟꯋꯥꯏꯕꯗꯤ ꯊꯦꯡꯅꯩ ꯂꯣꯏꯔꯦ ꯍꯧꯖꯤꯛꯇꯤ ꯑꯩꯈꯣꯏꯁꯨ ꯊꯦꯡ ꯊꯦꯡꯉꯒ ꯆ ꯊꯦꯡꯅꯩ ꯀꯦ ꯑꯣꯏ ꯎꯇ ꯄꯥꯔꯉ
ꯎꯝ ꯕꯨꯠꯁꯨ ꯃꯇꯝꯧꯒꯤ ꯃꯇꯨꯡ ꯏꯟꯅ ꯑ ꯅꯣꯏ ꯑꯗꯥꯏꯗ ꯌꯥꯝ ꯑꯟꯗꯔ ꯔꯦꯇꯦꯠ ꯑꯣꯏꯔꯦꯅ ꯆꯠꯈ꯭ꯔ ꯑꯟꯗꯔ ꯔꯦꯇꯦꯠ ꯅꯠꯇꯦ ꯑꯣꯚꯔ ꯔꯦꯇꯦꯠ ꯑꯣꯏꯔꯦ ꯃꯐꯝꯁꯦꯅ ꯆꯠꯈ꯭ꯔ ꯔ
ꯈꯪꯗꯦꯗ ꯑꯗꯨꯗꯤ
ꯅꯣꯏ ꯄꯨꯠ ꯀꯥꯏ ꯁꯤ ꯌꯥꯝꯨ ꯀꯣꯏꯗꯁꯅꯤ
ꯑꯩꯈꯣꯏ ꯈ ꯌꯥꯔꯅ ꯀꯩꯅꯣ ꯀꯩꯅꯣ ꯇꯧꯔꯝꯣꯏꯅꯤ ꯀ
ꯎꯝ ꯑꯗꯨꯗꯣ ꯑꯩꯅꯍꯥꯡꯈꯩꯗꯤ ꯑꯗꯨ ꯄꯥꯎꯗꯣ ꯇꯥꯔꯗꯤ ꯉꯔꯥꯡ ꯉꯍꯥꯡ ꯈꯛꯇꯪꯅꯤ ꯀꯩꯅꯣ ꯅꯣꯏ ꯃꯤ ꯁꯤꯕꯩꯗ ꯇꯥꯔꯛꯏꯗꯣ
ꯑꯁ ꯉꯥꯏ ꯀꯌꯥ ꯉꯥꯏ ꯅ ꯑꯗꯨꯁꯨ ꯈꯔ ꯇꯥꯕ ꯋꯥꯅꯤꯗ ꯑ ꯃꯌꯥꯝ ꯃꯤꯁꯤꯦ ꯑꯩꯈꯣꯏ ꯍꯧꯗꯣꯡꯅ ꯀꯥꯔꯦꯅ ꯍꯦꯟꯅ ꯊꯧꯕꯅꯧ ꯑꯗꯨꯒꯤ ꯍꯧꯗꯣꯡ ꯀꯥꯁꯤꯅ ꯇꯧꯅꯕ ꯀ ꯃꯌꯥꯝ ꯂꯩꯔꯤ ꯂꯩꯗꯅꯣ
ꯎꯝ
ꯅꯅꯦ ꯍꯧꯖꯤꯛ ꯈꯛꯇ ꯈꯪ ꯋꯥꯅꯤ ꯐꯒꯁꯨꯨ ꯃꯥꯔ ꯃꯅꯤꯅ ꯐꯥ ꯍ ꯂꯩꯔꯗ ꯀ
ꯑꯁ ꯑꯇꯩ ꯑꯇꯩꯗꯤ ꯈꯪꯉꯦꯅ ꯑꯗꯨ ꯋꯥꯔꯤ ꯂꯣꯏ ꯑꯩꯗꯤ ꯊꯜꯂꯈꯤꯗ꯭ꯔꯦꯗ
ꯑ
ꯑꯗꯒꯤꯅꯦ ꯍꯧꯖꯤꯛ ꯅꯣꯡ ꯑꯍꯤꯡ ꯑꯃ ꯇꯨꯝꯍꯜꯂ ꯂꯩꯗꯣꯏꯅꯦꯕꯀꯣ ꯂꯣꯡꯃꯜꯂ ꯇꯧꯗꯣꯏ ꯑꯣꯣꯄꯥ
ꯍ ꯃ ꯆ ꯎꯁ ꯍꯥꯏꯒ
ꯑꯃꯛꯇ ꯅ ꯔꯤ ꯃꯇꯥ ꯑꯗꯨꯒ
ꯅꯪ ꯌꯥꯎꯔꯤꯕꯕꯨ ꯕꯨꯠ ꯐꯥꯔꯒ ꯑꯋꯥꯊꯕꯤꯗ ꯐꯨꯝꯅꯕ ꯅꯪ ꯌꯥꯎꯔꯤꯕꯕꯨ ꯀꯩꯗꯧꯕꯩ ꯀꯩꯖꯔ ꯅꯤ
ꯍꯣꯏꯅꯦ ꯑꯩꯈꯣꯏꯕꯨꯗꯤ ꯂꯩꯍꯧꯅꯤꯅꯦ ꯅꯪ ꯍꯥꯏꯔꯅꯤ ꯎ ꯇꯧꯔꯒ ꯑꯃꯨꯛ ꯆꯦꯡꯉꯦ ꯂꯣꯏꯔꯦ ꯆꯦꯡꯕꯗ ꯌꯨꯝꯗ ꯆꯨꯝꯅ ꯆꯦꯡꯉꯗꯤ ꯩ ꯌꯨꯝ ꯇꯥꯗꯕꯤꯗ ꯑꯩꯈꯣꯏ ꯃꯐꯝ ꯃꯔꯥꯡ ꯈꯪꯗꯕꯤ ꯃꯟꯅ ꯍꯦꯟꯅ ꯃꯄꯥꯟꯗꯣꯛ ꯍꯪꯗ ꯆꯪꯅꯤꯡꯟꯈꯤꯕꯗ
ꯑ ꯃꯥꯁꯤ ꯀꯌꯣ
ꯌꯥꯔꯦ ꯄ꯭ꯔꯦ ꯆꯂ ꯐꯒꯤ ꯇ ꯁꯂꯦ
ꯇꯨꯡ ꯂꯣꯏꯅ ꯑꯒꯤꯕ ꯃꯤꯁꯤ ꯃꯁꯨꯝ ꯁꯤꯗ ꯀꯣ ꯍꯦꯟꯅ ꯅꯨꯡꯉꯥꯏ ꯑꯗꯨꯒ ꯖꯒꯥ ꯑꯃꯗ ꯐꯤꯂꯝꯗꯒ ꯁꯨꯝ ꯌꯦꯡꯉꯣ ꯑꯗꯨꯝ ꯇꯥꯕꯅꯦ ꯌꯦꯡꯉꯣ
ꯑꯗꯨꯅ ꯀꯌꯥꯝꯒꯤ ꯋꯥꯅꯤ ꯀꯩꯅꯣ
ꯑꯗꯨꯔꯤꯌꯦꯂꯤꯇꯤꯗ ꯊꯣꯛꯑꯦ ꯍꯥꯏꯅꯤꯡꯉꯥꯏ ꯂꯩꯕ꯭ꯔꯥꯅꯦ ꯑꯁꯦꯡꯕꯗꯨ ꯊꯨꯒꯥꯏ ꯍꯥꯏꯅꯤꯡꯉꯥꯏ ꯂꯩꯕ꯭ꯔꯕ
ꯑ ꯅꯣꯏ ꯍꯥꯏꯇꯥꯔꯦ ꯑꯇꯩ ꯃꯈꯐꯝ ꯇꯝꯅꯕ ꯂꯩꯌꯦ ꯑꯩꯁꯦ
ꯀꯅꯦ ꯂꯩꯦ ꯑꯗꯨꯗꯤ
ꯌꯦꯉꯕ
ꯀꯗ
ꯇꯨꯝꯅꯤꯡꯉ ꯍꯥꯏꯔꯕꯠꯀꯤ ꯁ ꯇꯨꯅꯤꯡꯉꯕ
ꯎꯇꯤ ꯆꯥꯁꯜꯂꯨꯗꯅ ꯉꯁꯤꯗꯤ ꯐꯖꯟ ꯎꯏꯔꯦ ꯀꯩꯅꯣ
ꯎꯇꯤꯅ ꯃꯨꯜꯍꯜꯂꯦ
ꯑꯁ ꯃꯨꯜꯂꯦ ꯉꯁꯤꯗꯤ ꯌꯥꯗ꯭ꯔꯦ
ꯍꯌꯦꯡꯒꯩ ꯅꯪ ꯎꯇꯤ ꯄꯤꯖ ꯌꯥꯗ꯭ꯔꯦꯅꯦ ꯑꯗꯨꯗꯤ
ꯑꯁ ꯎꯇꯤꯕꯨ ꯆꯥꯔꯗꯤ ꯑꯗꯨꯝ ꯇꯨꯝꯕꯅꯤꯗ ꯑꯩ ꯈꯛꯀꯤ ꯋꯥ ꯅꯠꯇꯦ ꯃꯌꯥꯝꯒꯤ ꯋꯥꯅꯤꯗ ꯑꯗꯨꯗꯤ
ꯑꯁ ꯑꯩꯗꯤ ꯆꯨꯝꯅꯤꯡꯗꯦꯗ
ꯎꯪ ꯅꯣꯡꯃ ꯐꯖꯟ ꯄꯤꯖꯔꯒ ꯈꯤꯇꯪꯈꯛ ꯁꯤꯛꯑꯒ ꯈꯖꯤꯛ ꯆꯥꯛ ꯆꯥ ꯆꯥꯕꯩꯗꯤ ꯈꯪꯗ꯭ꯔꯦ
ꯅꯪꯒꯤ ꯎꯇꯤ ꯈꯨꯆꯥꯗꯩꯗꯤ ꯑꯩꯗꯤ ꯉꯝꯗꯧ ꯃꯥꯟꯗꯦ
ꯑꯗꯨ ꯅꯣꯢ ꯈꯤꯖꯛ ꯆꯥꯛ ꯁꯤꯛ ꯁꯤꯛ ꯆꯥꯔꯒꯕꯨ ꯀꯥꯏ ꯇꯨꯝꯅꯤꯡꯗꯦꯅꯣ ꯑꯩꯈꯣꯏꯅ ꯁꯤꯗ ꯄꯨꯈꯝ ꯄꯨꯈꯝ ꯐꯨꯖꯤꯜꯂꯨꯕꯩ ꯇꯨꯝꯅꯤꯡꯉꯛꯄꯩ ꯋꯥꯅꯤ
ꯇꯥꯕ꯭ꯔꯣ ꯇꯥꯕ꯭ꯔꯣ ꯍꯜꯂꯣ
ꯍꯥꯎ
ꯀꯩꯗꯧꯔꯝꯃꯤꯅꯣ ꯅꯪꯕꯨ ꯍꯧꯖꯤꯛ
ꯀꯩꯝ ꯇꯧꯗꯦꯗ ꯑꯩꯈꯣꯏ ꯁꯋ꯭ꯥꯢ ꯄꯨꯈ꯭ꯔꯤ ꯃꯄꯥꯟꯗ ꯎꯔꯨꯝ ꯂꯥꯡꯕ ꯊꯣꯛꯂꯛꯄꯅꯤ ꯎꯔꯨꯝ ꯂꯥꯡꯕꯩ ꯅꯨꯡꯁꯤꯠ ꯑ ꯅꯨꯡꯁꯤꯠ ꯉꯥꯏꯍꯥꯛ ꯐꯪꯒꯦꯅ ꯊꯣꯛꯔꯛꯄꯅꯤ
ꯎꯝ ꯅꯪ ꯅꯨꯡꯁꯤꯠꯇꯣ ꯑꯏꯤꯡꯕ ꯁꯤꯠꯂꯝꯒꯅꯤꯗꯤ ꯊꯥꯖꯗꯦ
ꯍꯩꯃꯥ ꯁꯤꯠꯂꯦ ꯀꯩ ꯅꯨꯡꯁꯤꯠ ꯑꯢꯪꯕ ꯁꯤꯠꯇꯔꯒꯕꯨ ꯑꯩꯕꯨ ꯊꯂꯛꯀꯗ꯭ꯔꯣ ꯀꯩꯅꯣꯅꯦ ꯌꯨꯝꯗ ꯐꯅꯒꯨꯝꯕ ꯂꯩꯔꯤ ꯌꯥꯗ꯭ꯔꯣ ꯅꯨꯡꯁꯤꯠ ꯑꯤꯡ ꯅꯨꯡꯁꯤꯠꯄꯩ ꯊꯂꯛꯄꯩ ꯅꯠꯇꯤꯌꯦ ꯅꯨꯡꯁꯤꯠ ꯑꯌꯤꯡꯕ ꯁꯤꯠꯄꯩ ꯊꯣꯂꯛꯄꯅꯦ ꯍꯥꯢꯕ ꯑꯁ ꯋꯥ ꯉꯥꯡꯕꯁꯦ ꯈꯪꯖꯤꯜꯂꯛꯇ꯭ꯔꯦꯅ ꯇꯧꯔꯁꯤ ꯑꯣ ꯃꯥꯢ ꯒꯣꯁ
ꯢꯁ ꯌꯥꯝꯅ
ꯁꯤꯠꯇꯦ ꯁꯤꯠꯇꯦ ꯅꯣꯡꯃꯪꯉ ꯑꯗꯨ ꯅꯨꯡꯁꯤꯠ ꯁꯤꯠꯄꯗꯨꯅ ꯈꯔ ꯏꯪꯂꯤ ꯏꯪꯂꯤ ꯇꯧꯕ ꯍꯥꯏꯇꯥꯔꯦꯅꯦ ꯑꯗꯩꯢ ꯑꯩꯈꯣꯏ ꯌꯨꯝꯗꯗꯤ ꯎ ꯋꯥ ꯌꯥꯝ ꯄꯥꯟꯖꯗꯕꯅꯤꯅ ꯅꯨꯡꯁꯤꯠꯇꯨ ꯐꯪꯖ ꯗ꯭ꯔꯕ ꯑꯗꯨꯒꯤ ꯁꯋ꯭ꯥꯢ ꯄꯨꯈ꯭ꯔꯤ ꯃꯄꯥꯟꯗꯤ ꯎ ꯋꯥ ꯄꯥꯟꯕꯅꯤꯅ ꯅꯨꯡꯁꯤꯠ ꯑꯌꯤꯡꯕ ꯈꯔ ꯁꯤꯠꯂꯛ ꯄꯗꯨ ꯅꯨꯡꯉꯥꯢꯅ ꯎꯔꯨꯝꯗꯒ ꯂꯩꯔꯒ ꯁꯨꯡꯁꯤꯠꯀ ꯂꯤꯔꯤ ꯂꯩꯔꯤ ꯁꯤꯠꯂ ꯈꯔ ꯅꯨꯡꯉꯥꯏꯕ ꯍꯥꯏ ꯇꯥꯔꯦꯅꯦ
ꯎꯝ ꯑꯥꯗ ꯆꯤꯡ ꯑꯃꯁꯨ ꯎꯔꯤ ꯑꯁꯤꯁꯦ ꯃꯆꯦꯠ ꯑꯃ ꯎꯔꯨꯝ ꯂꯥꯡꯉꯒ ꯃꯆꯦꯠ ꯑꯃ ꯅꯨꯡ ꯁꯥ ꯐꯪꯕꯒꯤ ꯑꯃ ꯆꯤꯡꯗ ꯃꯤꯛꯁ ꯀꯂꯔ ꯇꯧꯕ ꯂꯩꯗꯅ ꯑꯗꯨꯃꯥꯏꯅꯒ ꯇꯧꯔꯒ ꯌꯦꯡꯕꯗ ꯌꯥꯝ ꯐꯖꯩ
ꯌꯥꯝ ꯐꯖꯒ꯭ꯔꯦ
ꯎꯝ
ꯆꯤꯡꯒꯂꯤ ꯀꯥꯗ ꯀꯨꯏꯔꯦ
ꯑꯩꯅ ꯍꯧꯖꯤꯛ ꯂꯩꯔꯤꯕ ꯚ꯭ꯌꯨꯁꯤꯗ ꯅꯪ ꯂꯩꯔꯗꯤꯕ
ꯌꯥꯔꯦ ꯌꯥꯔꯦ ꯂꯩꯅꯤꯡꯗ꯭ꯔꯦ ꯑꯩꯗꯤ ꯐꯃꯨꯡꯗ ꯁꯨꯝ ꯂꯩꯖꯔꯦ ꯇꯨꯡꯒ꯭ꯔꯁꯨ ꯌꯥꯕ
ꯢꯂ ꯢꯁ ꯅꯪ ꯇꯨꯝꯕꯗ ꯇꯧ ꯂꯩꯔꯦꯅꯦ
ꯊꯕꯛ ꯋꯥꯟ ꯁꯨꯔꯨꯔꯗꯤ ꯇꯨꯝꯕ ꯍꯥꯏꯖꯦ ꯃꯊꯧ ꯇꯥꯗ꯭ꯔꯣ
ꯅꯪ ꯉꯁꯤꯒꯤ ꯀꯩ ꯊꯕꯛ ꯑꯋꯥꯕ ꯁꯨꯔꯦꯅ ꯍꯥ
ꯂꯧ ꯆꯠꯂꯨꯢ ꯀꯩꯅꯣ
ꯀꯔꯝ ꯀꯥꯟ ꯆꯠꯂꯨꯢꯕ ꯅꯪ ꯉꯁꯥꯢ ꯍꯥꯏꯒꯤꯗꯦꯗ
ꯑꯌꯨꯛ ꯉꯟꯇꯥ ꯆꯠꯂꯨꯏ ꯀꯩꯅꯣ ꯅꯪ ꯍꯪꯁꯨ ꯍꯪꯗꯅ ꯅꯪꯗꯨ ꯚꯨꯠ ꯊꯣꯛꯄ꯭ꯔꯥꯅ ꯍꯪꯖꯜꯂꯛ ꯑꯒꯕꯨ
ꯑꯗꯨꯗꯤ ꯀꯩ ꯍꯥꯏ
ꯑꯗꯨꯗꯤ ꯑꯩꯅ ꯁꯣꯏꯕ ꯇꯥꯔꯦ
ꯃꯥꯅꯤ ꯀꯩꯅꯣ ꯍꯪ ꯍꯪꯗꯅꯅꯕ ꯍꯦꯛꯇ ꯍꯥꯏꯒꯗ꯭ꯔꯣ